ꯍꯜꯂꯣ
ꯍꯦꯂꯣ
ꯀꯩꯗꯧꯔꯤꯅꯦ
ꯂꯥꯏꯔꯤꯛ ꯏꯔꯤꯌꯦ ꯑꯩꯗꯤ ꯂꯥꯏꯔꯤꯛ ꯍꯩꯕꯅꯤꯅ
ꯅꯣꯏꯗꯅꯤꯅꯦ ꯑꯦꯝ ꯄꯤ ꯑꯦꯁ ꯁꯤ ꯑꯦꯛꯖꯥꯝꯁꯤꯡ ꯊꯥꯒꯗꯧꯕꯁꯦ
ꯑꯩꯗꯤ ꯑꯩꯗꯤ ꯀꯩꯅꯣꯅꯦ ꯑꯩ ꯀꯩꯅꯣꯅꯦ ꯑꯩ ꯍꯨꯖꯤꯛ ꯗꯣꯛꯇꯔ ꯇꯝꯅꯕꯒꯤꯗꯃꯛꯇꯀꯣ ꯑꯩ ꯀꯟꯅ ꯍꯣꯠꯅꯔꯤ ꯍꯥꯏ ꯇꯥꯔꯦꯅꯦ ꯑꯗꯨꯒꯤ ꯑꯩ ꯅꯤꯠ ꯀꯣꯆꯤꯡ ꯆꯠꯄꯒꯤ ꯂꯥꯏꯔꯤꯛ ꯑꯣꯔꯥꯏꯔꯝꯃꯤꯅꯦ
ꯑꯣ ꯌꯥꯝ ꯐꯩ ꯑꯗꯨ ꯑꯣꯏꯗꯤ
ꯅꯪꯗꯤ ꯗꯣꯛꯇꯔꯒ ꯇꯝꯅꯤꯡꯗ꯭ꯔꯣ
ꯇꯝꯅꯤꯡꯉꯦ ꯑꯗꯨ ꯑꯣꯏꯔꯁꯨ ꯈꯣꯏꯗꯤ ꯂꯩꯔꯤꯛ ꯄꯥꯅꯤꯡꯗꯕꯅꯤꯅ ꯎꯄꯥꯏ ꯂꯩꯇꯦ
ꯌꯥꯏꯌꯦ ꯀꯩ ꯀꯩꯁꯨ ꯀꯥꯏꯗꯦ ꯅꯤꯠ ꯑꯦꯛꯖꯥꯝꯗꯨꯗꯪ ꯑꯦꯛꯖꯥꯝ ꯅꯠꯇꯦ ꯅꯤꯠ ꯑꯦꯛꯖꯥꯝꯗꯨꯗꯪ ꯀꯩꯅꯣ ꯇꯧꯁꯦ ꯅꯤꯠ ꯑꯦꯛꯖꯥꯝꯗꯨꯗꯪ ꯊꯥꯅꯕ ꯆꯠꯁꯦ ꯑꯗꯨꯒ
ꯅꯦꯁ ꯌꯥꯔꯗ ꯇ꯭ꯔꯥꯏ ꯇꯧꯔꯒꯦ
ꯇꯧꯋꯣ ꯑꯗꯣ ꯅꯪ ꯑꯩꯉꯣꯟꯗ ꯆꯦ ꯆꯦ ꯀꯧꯇꯥꯥꯝꯅꯤꯅꯦꯀꯣ
ꯍꯣ ꯍꯣꯏ ꯀꯧꯕ ꯇꯥꯔꯦ ꯄꯥꯝꯖꯔꯗꯤ
ꯃꯥ ꯅꯪ ꯀꯧꯒꯗꯕꯅꯦ ꯍꯥꯏꯗꯤ ꯅꯪꯅ ꯖꯨꯅꯤꯌꯔꯅꯦꯕ ꯑꯩꯅ ꯁꯦꯅꯤꯌꯔꯅꯦꯕ
ꯍꯣꯏ ꯍꯣꯏ ꯐꯗꯣꯏꯅꯦ ꯀꯧꯗꯣꯏꯅꯦ
ꯅꯪ ꯀꯩꯅꯣ ꯂꯥꯏꯔꯤꯛ ꯀ ꯑꯝꯇ ꯏꯗꯕ꯭ꯔꯣ ꯅꯪꯗꯤ
ꯏꯌꯦ ꯑꯗꯨ ꯑꯣꯏꯔꯁꯨ ꯇꯟꯕ ꯍꯥꯏꯕ ꯇꯥꯔꯦ ꯑꯗꯨ ꯑꯣꯏꯔꯁꯨꯀꯣ ꯑꯩꯈꯣꯏꯒꯤ ꯀ꯭ꯂꯥꯁꯔꯨꯝꯗ ꯑꯈꯣꯏ ꯀ꯭ꯂꯥꯁꯔꯨꯝꯗ ꯀꯩꯅꯣꯝꯃ ꯂꯩꯕ꯭ꯔꯥ ꯍꯥꯏ ꯌꯦꯡꯕꯤꯌꯨꯅꯦ ꯑꯥ ꯑꯩ ꯑꯩꯒꯤ ꯃꯤꯡꯗ ꯚꯦꯅꯨ ꯊꯥꯕꯅꯣꯕꯨꯛ ꯃꯃꯥꯡꯗ ꯂꯄꯥ ꯊꯥꯔꯇꯤ ꯔꯨꯄꯤꯁ ꯄꯤꯕ ꯅꯣꯠ ꯂꯩꯕꯔ ꯂꯤꯇꯕꯔ ꯌꯦꯡꯕꯤꯌꯨ ꯎꯝ ꯑꯩꯈꯣꯏꯒꯤ ꯇꯦꯕꯜꯗ ꯌꯦꯡꯕꯤꯌꯣ
ꯑꯥ
ꯅꯪꯅ ꯅꯍꯥꯟ ꯑꯦꯜ ꯑꯦꯝ ꯄꯤ ꯏ ꯗꯤꯗꯤ ꯅꯣꯕꯟ ꯗ꯭ꯔꯣ ꯎꯡ ꯏꯕ ꯅꯣꯕꯨꯛꯇꯣ ꯑꯩ ꯃꯗꯨꯗꯣ ꯄꯥꯝꯃꯦꯕ
ꯑꯩ ꯉꯥꯇꯪ ꯂꯩꯔꯒ ꯌꯦꯡꯕꯤꯔꯒ ꯄꯨꯈꯠꯂꯛꯀꯦꯀꯣ ꯑꯩ ꯁꯤꯗꯩ ꯊꯣꯛꯄꯗꯤ ꯌꯥꯔꯣꯏꯀꯣ ꯑꯩ ꯐꯟꯗꯥ ꯂꯦꯞꯇ ꯂꯩꯕꯅꯤꯅ
ꯍꯣꯏ ꯍꯣꯏ
ꯑꯩ ꯉꯥꯏꯍꯥꯛ ꯂꯩꯔꯒ ꯊꯣꯛꯑꯒ ꯌꯦꯡꯕꯤꯒꯦ ꯑꯗꯨꯒ
ꯎꯝ ꯎꯝ꯫ ꯍꯣꯏ ꯍꯣꯏ ꯑꯦ ꯑꯦꯜ ꯑꯦꯝ ꯄꯤ ꯏ ꯗꯤꯗꯤꯗꯣ ꯗꯔꯀꯥꯔ ꯌꯥꯝꯅꯦꯕ꯫
ꯑꯣ ꯑꯣ ꯑꯗꯣ ꯑꯩꯒꯤ ꯁꯤꯟꯕꯒꯤꯖꯨ ꯑꯩꯒꯤꯕꯨꯗꯤ ꯂꯩꯕꯅꯦ ꯅꯣꯠꯕꯨꯛ ꯅꯉꯣꯟꯗꯒꯤ ꯁꯤꯟꯕꯒꯤ꯫
ꯀꯗꯥꯏꯗ ꯂꯩꯕ꯭ꯔꯥ ꯅꯪꯒꯤꯗꯣ꯫
ꯑꯩꯒꯤꯁꯨ ꯕꯦꯅꯨꯒꯤꯗ ꯂꯩꯩꯌꯦ꯫
ꯑ ꯅꯪꯒꯤ ꯑꯣꯏꯔꯁꯨ ꯍꯧꯖꯤꯛ ꯀꯥꯞꯄ꯭ꯔꯥꯒ ꯊꯥꯔꯛꯀꯦꯔꯥ꯫
ꯊꯥꯔꯛꯀꯦ ꯑꯗꯗꯅꯦ ꯑꯥ ꯅꯦꯠꯁꯦ
ꯎꯝ
꯭ꯒ꯭ꯌꯥꯟ ꯇꯥꯏꯌꯦꯀꯣ꯫
ꯍꯣ ꯍꯣꯏ ꯒ꯭ꯌꯟ ꯇꯥꯏ ꯇꯥꯗꯕꯗꯤ ꯅꯠꯇꯦ ꯇꯥꯏ꯫
ꯅꯣꯏꯒꯤ ꯔꯨꯝꯗ ꯂꯩꯕ ꯑꯅꯣꯞ ꯎꯞꯄ ꯊꯣꯡꯖꯤꯟ ꯃꯄꯥꯟꯗ ꯂꯩꯕꯗꯣ꯫ ꯑ ꯑꯩꯅ ꯀꯝꯃ꯭ꯌꯨꯅꯤꯇꯤꯗꯣ ꯂꯣꯏꯔꯕ ꯍꯪꯉꯛꯑꯦꯅ ꯑꯝꯇ ꯍꯥꯏꯕꯤꯌꯣ꯫
ꯃꯥ ꯏꯔꯤ ꯍꯧꯖꯤꯛ ꯀꯥꯟꯅ꯫
ꯑꯅꯤꯃꯛ ꯏꯕ꯭ꯔꯥ꯫
ꯃꯥꯔꯣ꯫ ꯑꯅꯤꯃꯛ ꯏ ꯍꯣ ꯍꯣ ꯍꯣꯏ꯫ ꯑꯍꯣꯏ ꯃꯥ ꯏꯔꯤꯕꯅꯦ ꯍꯧꯖꯤꯛ꯫
ꯑ ꯑꯩꯁꯨ ꯏꯅꯤꯡꯉꯦꯕ ꯍꯌꯦꯡ꯫ ꯆꯦꯛ ꯇꯧꯗꯣꯏꯅꯦ ꯍꯥꯏꯅ꯫ ꯅꯪ ꯀꯩ ꯗꯣꯏꯅꯣ꯫
ꯏꯁ ꯑꯩꯖꯨ ꯀꯝꯇ ꯇꯧꯗꯦꯗꯥ ꯂꯥꯏꯔꯤꯛ ꯏꯔꯒ ꯑꯗꯨꯝ ꯂꯦꯕ ꯈꯠꯇꯅꯤ꯫
ꯅꯪꯖꯨ ꯏꯔꯤꯕꯣ꯫
ꯍꯣꯏ ꯏꯔꯤꯌꯦ꯫
ꯅꯪꯗꯤ ꯀꯩ ꯁꯕꯖꯦꯛ ꯏꯔꯤꯅꯣ
ꯑꯩ ꯑꯥ
ꯀꯩꯅꯣꯃꯥ ꯏꯟꯇ꯭ꯔꯥ ꯏꯒꯦ ꯇꯧꯕ ꯇꯧꯔꯁꯨ ꯏꯗꯤ ꯌꯥꯎꯗ꯭ꯔꯥꯗꯤ ꯏꯅꯤꯡꯗ꯭ꯔꯦ ꯍꯥꯏꯕꯅꯤꯗꯥ
ꯑꯣ ꯏꯗꯤꯗꯤ ꯑꯦꯜ ꯑꯦꯝ ꯄꯤ ꯌꯥꯎꯗ꯭ꯔꯥꯗꯤ ꯌꯥꯔꯔꯣꯏ
ꯑꯈꯣꯏꯗꯤ ꯃꯈꯥꯗ ꯀꯣꯏ ꯂꯩꯔꯦ ꯁꯥꯏꯗꯥ
ꯅꯨꯉꯥꯏꯍꯦ ꯃꯤꯗꯤ
ꯅꯨꯡꯉꯥꯏꯔꯦ ꯃꯈꯥꯗ ꯂꯣꯏ ꯅꯣꯛꯑ ꯅꯣꯛꯑꯒ ꯂꯩꯔꯦ ꯑꯩꯒꯤ ꯃꯥꯡꯗ ꯐꯝꯕ ꯃꯌꯥꯝꯁꯤꯡꯁꯨ ꯂꯣꯏ ꯅꯣꯛꯑꯒ ꯂꯩꯔꯦ
ꯑꯅꯣꯛꯄꯗꯨꯅ ꯐꯥꯏ
ꯐꯩꯌꯦ ꯃꯣꯏꯗꯤ ꯅꯣꯛꯑꯒ ꯅꯣꯛꯑꯒ ꯑꯗꯨꯝ ꯂꯩꯔꯦ
ꯍꯣꯏ ꯅꯣꯛꯄꯅꯥ ꯐꯥꯔꯦ
ꯅꯪꯗꯤ ꯇꯨꯝꯕꯅ ꯄꯛꯆꯩ ꯇꯨꯝꯒ꯭ꯔꯣ
ꯍꯥ
ꯅꯪꯗꯤ ꯇꯨꯝꯕꯅ ꯄꯛꯑꯦꯕ ꯅꯉꯣꯟꯗ ꯇꯨꯝꯕꯗꯣ ꯅꯪꯗꯤ ꯑꯈꯣꯏꯅ ꯅꯪꯒꯤ ꯔꯨꯝꯗ ꯆꯪꯉꯛꯄꯗ ꯅꯪꯅ ꯇꯨꯝꯃꯒ ꯂꯩꯔꯝꯕꯗꯣ ꯑꯗꯨ ꯌꯦꯡꯕ ꯌꯥꯝ ꯅꯨꯡꯉꯥꯏꯌꯦ ꯑꯗꯨ ꯇꯨꯝꯃꯣ
ꯍꯣ ꯑꯩꯗꯤ ꯇꯨꯝ ꯈꯨꯇꯨꯝꯗꯤ ꯌꯥꯕꯅꯤ ꯑꯩꯗꯤ
ꯅꯪꯗꯤ ꯇꯨꯝꯕꯅ ꯐꯖꯩꯌꯦꯕ ꯅꯪꯗꯤ ꯌꯥꯝ ꯃꯦꯆꯤꯡ ꯑꯣꯏꯌꯦꯕ ꯇꯨꯝꯕꯗꯣ
ꯅꯣꯏ ꯔꯨꯝꯒꯤ ꯅꯪꯅ ꯐꯥꯔꯁ ꯇꯨꯝꯄꯇꯣ
ꯍꯣꯏ ꯃꯥꯅꯦ
ꯑꯥ ꯇꯨꯝꯃꯝꯗ꯭ꯔꯦꯀꯣ ꯍꯧꯖꯤꯛ ꯑꯩꯒꯤ ꯅꯥꯛꯇꯥ ꯁꯨꯝ ꯂꯥꯛꯑꯦ
ꯑꯩꯗꯣ ꯏꯃꯥꯟꯅꯕꯤꯒꯤ ꯂꯥꯏꯔꯤꯛ ꯄꯨꯊꯥꯅꯤꯉꯥꯏ ꯇꯧꯔꯒꯥ ꯀꯥꯎꯈ꯭ꯔꯦ ꯑꯩꯒꯤ ꯏꯊꯟꯇꯥ ꯄꯨꯊꯥꯔꯝ
ꯑꯥ ꯍꯧꯖꯤꯛ ꯑꯩꯒꯤ ꯃꯥꯡꯗ ꯂꯥꯛꯈꯤꯕꯗꯣ ꯅꯪ ꯑꯣꯏꯗꯣꯏꯅꯤꯀꯣ
ꯅꯪ ꯎꯕ꯭ꯔꯥꯅꯦ
ꯑꯩ ꯎꯏꯌꯦꯀꯣ
ꯎꯔꯥꯗꯤ ꯐꯥꯔꯦ
ꯎꯗꯕ꯭ꯔꯥ ꯈꯜꯂꯨꯔꯦ ꯑꯩꯗꯤ
ꯑꯩꯅ ꯑꯩꯅ ꯑꯩꯅ ꯎꯍꯧꯔꯦ ꯅꯪ ꯂꯥꯛꯄꯗꯣ
ꯐꯥꯏ ꯐꯥꯏ ꯎꯍꯧꯔꯥꯗꯤ
ꯅꯪꯖꯨ ꯍꯨꯖꯤꯛ ꯀꯩ ꯏꯗꯣꯏꯅꯣ ꯅꯪ ꯁꯤꯗ ꯏꯗꯣꯏꯔꯣ ꯁꯤꯗꯥ ꯀꯨꯝꯃꯛꯇꯣꯏꯔꯣ
ꯅꯠꯇꯦ ꯑꯩꯗꯤ ꯑꯥ ꯉꯁꯤꯒꯤ ꯅꯠꯇꯦ ꯈꯛꯇꯥ ꯀꯨꯝꯃꯤꯕꯒꯤ ꯋꯥꯅꯤ
ꯑꯣ ꯃꯥꯏ ꯂꯥꯏꯔꯤꯛ ꯄꯤꯕ ꯀꯨꯝꯃꯛꯏꯔꯣ ꯅꯪꯗꯣ
ꯎꯝ ꯑꯩꯒꯤ ꯃꯥ ꯏꯅꯤꯉꯥꯏ ꯄꯤꯕꯅꯦꯕ ꯃꯥ ꯏꯒꯗꯧꯕꯒꯤ
ꯎꯝ ꯑꯐꯕ ꯃꯔꯨꯞꯅꯤꯀꯣ
ꯅꯠꯇꯦꯅ
ꯃꯥꯅꯦ ꯅꯪꯗꯤ ꯑꯐꯕ ꯃꯔꯨꯞꯅꯤ ꯑꯐꯕ ꯃꯔꯨꯞꯀꯤ ꯂꯥꯏꯔꯤꯛꯀꯥ ꯄꯨꯗꯔꯛꯑꯦꯀꯣ
ꯇꯦꯗꯥ
ꯎꯝ ꯅꯪꯗꯤ ꯉꯁꯤ ꯀ꯭ꯔꯤ ꯀ꯭ꯔꯤ ꯊꯕꯛ ꯇꯧꯔꯒꯥ ꯂꯩꯕ꯭ꯔꯥ
ꯍꯣꯁꯄꯤꯇꯥꯜꯗꯔꯣ
ꯍꯣꯏ
ꯁꯤꯗꯒꯤ ꯆꯠꯈ꯭ꯔꯦꯗꯅ
ꯎꯝ
ꯁꯤꯗꯒꯤ ꯁꯤꯗꯒꯤ ꯆꯠꯈ꯭ꯔꯒꯅꯦ ꯑꯩꯁꯦ ꯍꯦꯛ ꯆꯪꯕꯒ ꯍꯦꯛ ꯆꯪꯕꯒ ꯑꯩꯁꯦ ꯐꯝꯃꯦ
ꯑꯧ ꯌꯦꯡ ꯐꯥꯏꯀꯣ
ꯑꯗꯨꯒ ꯐꯝꯃ ꯐꯝꯃ ꯐꯝꯃꯒ ꯑꯗꯨꯝ ꯂꯩꯔꯦ ꯏꯟꯇ꯭ꯔꯟ ꯃꯌꯥꯝꯅ ꯊꯕꯛ ꯂꯣꯏ ꯇꯧꯈ꯭ꯔꯦ ꯑꯩꯅ ꯑꯗꯨꯝ ꯐꯝꯃꯒ ꯂꯩꯔꯦ ꯑꯗꯨꯒ ꯑꯥꯏ ꯑꯦꯝꯗ ꯏꯟꯖꯦꯛꯁꯟ ꯑꯃꯈꯛ ꯀꯥꯞꯄꯦ ꯑꯗꯨꯒ ꯗ꯭ꯔꯤꯞ ꯃꯔꯤ ꯆꯦꯟꯖ ꯇꯧꯕ ꯑꯥꯔ ꯑꯦꯜ ꯌꯥꯟꯕ ꯀꯩꯀꯩ ꯇꯧꯔꯦ ꯑꯗꯨꯗꯨꯒ ꯉꯍꯥꯛ ꯂꯩꯔꯒ ꯑ ꯑꯗꯨꯝ ꯐꯝꯃ ꯐꯝꯃ ꯐꯝꯃꯒ ꯋꯥꯔꯦꯅ ꯍꯜꯂꯛꯑꯦ
ꯑꯣ
ꯅꯪꯗꯤ ꯀꯩꯀꯩ ꯇꯧꯔ ꯂꯩꯒꯦ
ꯑꯁ ꯀ꯭ꯂꯥꯁ ꯆꯠꯂꯦ ꯗ꯭ꯌꯨꯇꯤ ꯆꯠꯂꯦ ꯍꯜꯂꯛꯑꯦ
ꯎꯝ
ꯃꯗꯨ ꯈꯛꯇ ꯑꯇꯣꯞꯄ ꯑꯔꯨꯕ ꯊꯕꯛ ꯇꯧꯗꯦꯗ ꯀꯩꯁꯨ
ꯗ꯭ꯌꯨꯇꯤꯁꯦ ꯆꯠꯅꯤꯡꯗ꯭ꯔꯦꯀꯣ
ꯍꯣꯏ ꯗꯌ꯭ꯨꯨꯇꯤꯁꯨ ꯆꯠꯅꯤꯡꯗ꯭ꯔꯦ ꯀꯣꯛ ꯌꯥꯝ ꯏꯪꯅ ꯂꯩꯅꯤꯡꯉꯦ ꯎꯝ
ꯇꯟꯖꯜꯂꯛꯑꯦꯕ ꯌꯥꯝ ꯋꯥꯔꯦꯕ
ꯍꯣꯏ ꯎꯝ ꯋꯥꯕꯗꯤ ꯋꯥꯔꯛꯈ꯭ꯔꯦ ꯑꯩ ꯁꯥꯕꯅ
ꯍꯣꯏ ꯑꯗꯨ ꯃꯥꯏꯁꯨꯅꯦ ꯄꯨꯔꯥ ꯌꯥꯝꯅ ꯀꯥꯁꯜꯂꯦ ꯕ꯭ꯂꯦꯛ ꯑꯣꯏꯁꯜꯂꯦꯕ ꯅꯨꯡꯗꯤꯟ ꯆꯠꯄꯒꯤ
ꯋꯥꯕꯗꯤ ꯋꯥꯔꯦ ꯋꯥꯗꯕꯁꯨ
ꯍꯣꯏ ꯑꯗꯨꯒ ꯍꯧꯖꯤꯛꯁꯨ ꯑꯗꯨꯝ ꯇꯨꯝꯁꯨ ꯇꯨꯝꯅꯤꯡꯉꯦ ꯏꯁꯤꯡꯁꯨ ꯂꯩꯇꯦ ꯏꯔꯨꯁꯨ ꯂꯨꯗꯦ ꯍꯧꯖꯤꯛ ꯐꯖꯔꯦ
ꯅꯪꯗꯤ ꯅꯪꯗꯤ ꯗꯥꯎ ꯌꯥꯎꯍꯧꯋꯦ
ꯍꯣꯏ
ꯑꯩꯗꯤ ꯗꯥꯎ ꯌꯥꯎꯍꯧꯗ꯭ꯔꯦ ꯏꯔꯨ ꯂꯨꯍꯧꯗ꯭ꯔꯦ ꯏꯁꯤꯡ ꯂꯩꯇꯗꯅ
ꯎꯝ
ꯅꯪꯅ ꯂꯥꯛꯄ ꯀꯥꯟꯗ ꯏꯁꯤꯡ ꯑꯗꯨꯝ ꯌꯥꯎꯔꯝꯃꯤꯕꯣ ꯀꯩꯗꯧꯏꯅꯣ
ꯑꯥ ꯑꯁ ꯅꯪꯗꯤ ꯍꯣꯏ
ꯑꯩꯁꯨ ꯉꯟꯇꯥ ꯂꯥꯛꯆꯔꯝꯃꯗꯤ ꯏꯔꯨꯖꯕꯗꯨ ꯅꯪ ꯍꯧꯒꯗꯕꯅꯦ
ꯍꯣꯏ ꯈꯪꯗ꯭ꯔꯦꯗ ꯑꯩ ꯉꯥꯛꯇꯪꯗꯤ ꯄꯣꯊꯥꯒꯤꯒꯦ ꯅꯣꯏꯗꯤ
ꯍꯥꯥ
ꯇꯨꯝꯅꯤꯡꯈ꯭ꯔꯕ ꯍꯥꯏꯕ
ꯇꯨꯝꯅꯤꯡꯈ꯭ꯔꯦ ꯑꯩꯗꯤ ꯑꯩꯗꯤ ꯍꯧꯖꯤꯛ ꯇꯨꯝꯅꯤꯡꯈ꯭ꯔꯦ ꯉꯍꯥꯛ ꯂꯩꯔꯗꯤ ꯇꯨꯝꯃꯅꯤ
ꯀꯤꯝ
ꯍꯧꯖꯤꯛ ꯇꯧꯝꯃꯅꯤ ꯑꯗꯨꯒ ꯍꯣꯔꯦꯟ
ꯍꯣꯏ
ꯂꯣꯏꯔꯦ ꯍꯥꯏꯕ꯭ꯔꯣ ꯃꯥ ꯏꯕ ꯂꯣꯏꯔꯕꯣ
ꯂꯣꯏꯗ꯭ꯔꯤꯗ ꯃꯒꯟꯁꯨ ꯏꯔꯒ ꯂꯩꯔꯤꯌꯦ
ꯄꯦꯁ ꯄꯦꯁ ꯀꯌꯥ ꯋꯥꯠꯂꯤꯒꯦ ꯍꯪꯉꯣ ꯑꯊꯤꯗ
ꯑꯀꯤꯔ ꯉꯍꯥꯛ ꯂꯩꯔꯒ ꯍꯥꯏꯕꯤꯒꯦ ꯃꯥ ꯑꯗꯨꯃꯥꯏꯅ ꯃꯃꯥꯕꯨ ꯀꯣꯜ ꯇꯧꯔꯒ ꯂꯩꯕꯅꯦ
ꯑꯣ ꯑꯣ
ꯍꯧꯖꯤꯛꯀꯥꯟ ꯑꯩ ꯑꯦꯄꯦꯇꯥꯏꯠ ꯐꯃꯥꯡꯉꯦ ꯑꯩꯗꯤ ꯄꯨꯛ ꯆꯥꯎꯃꯟꯈ꯭ꯔꯦ
ꯅꯪ ꯀꯩꯅꯣ ꯇꯧꯔꯦ ꯍꯧꯖꯤꯛꯀꯥꯟ ꯅꯪ ꯅꯪꯗꯣ ꯇꯥꯏ ꯗꯜ ꯌꯥꯝꯅ ꯑꯣꯏꯔꯦ ꯅꯪꯗꯣ ꯃꯥꯏ ꯁ꯭ꯀꯤꯟꯗꯣ ꯒ꯭ꯂꯣꯖꯨ ꯂꯥꯛꯇ꯭ꯔꯦ ꯗ꯭ꯔꯥꯏ ꯑꯣꯏꯔꯦ ꯁ꯭ꯀꯤꯟꯗꯨꯁꯨ ꯌꯥꯝꯅ ꯀꯩꯅꯣꯃ ꯀꯩꯅꯣꯃ ꯇꯧꯔꯦ ꯍꯧꯖꯤꯛꯀꯥꯟꯗꯤ ꯅꯪꯖꯨ ꯕ꯭ꯂꯦꯛ ꯑꯣꯏꯁꯜꯂꯦ ꯌꯥꯗ꯭ꯔꯦ
ꯍꯣꯏ
ꯏꯌꯨ ꯏꯚꯤꯅꯤꯡ ꯗ꯭ꯌꯨꯇꯤ ꯆꯠꯄꯗꯒꯤꯀꯣ ꯁꯛꯇꯣ ꯊꯤꯔꯦ
ꯍꯣ-ꯍꯣꯏ ꯊꯤꯔꯛꯗꯤ ꯗ꯭ꯌꯨꯇꯤ ꯆꯠꯄꯁꯨ
ꯎꯝ ꯇꯨꯝꯗ꯭ꯔꯕꯅꯤꯅ ꯇꯨꯝꯕ ꯇꯨꯝꯕ ꯐꯪꯗ꯭ꯔꯦꯗꯅ ꯑꯗꯨꯅ ꯁꯛꯁꯨ ꯂꯣꯏꯃꯛ ꯊꯤꯒ꯭ꯔꯦ
ꯀꯔꯥꯏ ꯑꯈꯣꯏꯗꯩ ꯐꯖꯔꯛꯄꯗꯤ
ꯀꯣꯔꯤꯌꯥꯗ ꯀꯣꯔꯤꯌꯥꯗ ꯂꯩꯔꯀꯥꯟꯗ ꯑꯣꯏꯅ ꯁ꯭ꯀꯤꯟ ꯀ꯭ꯌꯔ ꯇꯧꯔꯒ ꯐꯖꯍꯜꯂꯁꯤ
ꯎꯝ ꯀꯣꯔꯤꯌꯥ ꯆꯠꯂꯁꯤ
ꯆꯠꯂꯁꯦ ꯁꯥꯖꯤꯟ ꯑꯦꯟꯁ ꯃꯇꯨꯡ ꯏꯟꯅꯁꯦꯀꯣ ꯃꯣꯏꯒꯤ
ꯀꯁꯣ
ꯅꯪꯗꯣ ꯍꯨꯖꯤꯛ ꯀꯩꯗꯣꯏꯅꯣ
ꯑꯦꯛꯖꯥꯝ ꯂꯩꯌꯦ
ꯍꯣꯏ ꯑꯦꯛꯖꯥꯝ ꯂꯩꯌꯦ ꯍꯌꯦꯡꯗꯣ
ꯑꯣꯁ ꯑꯗꯨꯒꯤ ꯂꯥꯏꯔꯤꯛ ꯄꯥꯏꯔꯣꯅ
ꯈ꯭ꯋꯥꯏꯗꯒꯤ ꯄꯥꯏꯌꯦ
ꯑꯦꯛꯖꯥꯝ ꯂꯩꯕꯒꯤ
ꯑ ꯑꯦꯛꯖꯝ ꯂꯩꯕꯒꯤ ꯂꯥꯏꯔꯤꯛ ꯄꯥꯏꯑꯦ ꯑꯁ ꯇꯟꯕꯨ ꯇꯜꯂꯛꯈ꯭ꯔꯦꯅꯦ
ꯌꯥꯝ ꯐꯩꯌꯦꯀꯣ ꯌꯥꯝ ꯍꯔꯥꯎꯋꯦꯀꯣ ꯃꯤꯒꯩꯁꯦ
ꯑ ꯂꯤꯟꯊꯣꯏ ꯂꯤꯟꯊꯣꯏꯅ ꯏ ꯏꯕ ꯂꯩꯔꯕ꯭ꯔꯣ ꯑꯪ ꯄꯦꯖ ꯀꯌꯥ ꯋꯥꯠꯂꯤꯕꯒꯦ ꯍꯥꯢ ꯑꯥ ꯄꯦꯖ ꯑꯃꯈꯛ
ꯄꯦꯖ ꯑꯃꯈꯛꯇ ꯉꯥꯏꯔꯦ ꯍꯥꯏꯕ꯭ꯔꯣ
ꯍꯣꯏ ꯉꯥꯏꯍꯥꯛ ꯇꯧꯕ ꯌꯥꯅꯤ ꯌꯥꯔꯅꯤ ꯍꯥꯏꯌꯦ
ꯑꯗꯨ ꯉꯥꯏꯍꯥꯛ ꯂꯩꯔꯒ ꯑꯩ ꯂꯥꯛꯑꯒꯦ ꯍꯥꯏꯌꯨ ꯀꯣ
ꯍꯣꯏꯍꯣꯏ ꯍꯥꯏꯕꯤꯔꯒꯦꯌꯦ
ꯑꯩꯗꯤ ꯉꯥꯏꯍꯥꯛ ꯂꯩꯔꯒ ꯑꯩꯗꯤ ꯃꯥ ꯉꯥꯏꯕꯗ ꯋꯥꯔꯦ ꯑꯩ ꯀꯔꯤꯝꯁꯨꯗ꯭ꯔꯦ ꯑꯗꯨꯝ ꯐꯝꯃꯒ ꯂꯩꯔꯦ
ꯑꯩ ꯊꯕꯛ ꯇꯧꯗ꯭ꯔꯦ ꯐꯝꯃꯒ ꯑꯗꯨꯝ ꯂꯩꯔꯦ ꯃꯥꯥ ꯉꯥꯏꯕ ꯑꯣꯏꯅ
ꯑꯩꯗꯤ ꯉꯥꯏꯍꯥꯛ ꯂꯩꯔꯒ ꯇꯧꯔꯅꯤ ꯑꯣ ꯉꯥꯏꯍꯥꯛ ꯂꯩꯔꯒ ꯑꯩ ꯉꯥꯏꯍꯥꯛ ꯇꯧꯈ꯭ꯔꯅꯤ ꯑꯗꯨꯒ ꯑꯩ ꯇꯨꯝꯃꯅꯤ
ꯑꯩꯗꯤ ꯇꯨꯝꯒ꯭ꯔꯦ